ꯍꯜꯂꯣ
ꯇꯥꯕ꯭ꯔꯣ
ꯇꯥꯏꯌꯦ
ꯑꯣ ꯀꯩꯗꯧꯔꯝꯃꯤꯅꯣ?
ꯑꯣ ꯑꯩꯁꯦ ꯑꯝ ꯏꯃꯥꯟꯅꯕ ꯑꯃ ꯐꯣꯟ ꯇꯧꯔꯛꯑꯝꯕ ꯃꯥꯒꯤ ꯉꯁꯤ ꯑꯉꯥꯡ ꯎꯅꯩꯌꯦꯅ꯫ ꯑꯗꯨꯗꯨꯒꯤ ꯑꯩꯉꯣꯟꯗ ꯃꯣꯏꯒꯤ ꯀꯩꯅꯣ ꯁꯦꯁꯇꯤꯗꯣ ꯇꯥꯡ ꯀꯨꯟꯒ ꯇꯔꯨꯛꯇ ꯇꯥꯔꯅꯤ ꯑꯗꯨꯗꯨꯅ ꯂꯤꯂꯥꯒꯨꯝꯕ ꯑꯃ ꯇꯧꯁꯦꯅ ꯈꯜꯂꯤ ꯑꯗꯣ ꯀꯃꯥꯏ ꯇꯧꯔꯛꯀꯅꯤ ꯅꯣꯏ ꯈꯪꯅꯕ ꯂꯩꯕ꯭ꯔꯥ ꯂꯤꯂꯥꯒꯤ ꯀꯩꯅꯣꯁꯦ ꯃꯥꯒꯤ ꯔꯦꯠꯁꯦ ꯄꯩꯁꯥꯖꯦ ꯀꯌꯥ ꯀꯌꯥ ꯂꯧꯖꯥꯠꯅꯣꯅ ꯍꯪꯉꯛꯏꯕ ꯑꯩꯉꯣꯟꯗ ꯈꯪꯕ꯭ꯔꯥꯅ ꯑꯗꯣ ꯑꯩ ꯈꯪꯅꯕꯗꯤ ꯂꯩꯌꯦ ꯑꯗꯨꯗ ꯑꯩ ꯍꯪꯕꯤꯔꯛꯀꯦꯅ ꯍꯥꯏꯒꯤꯕꯅꯦ꯫
ꯑꯣ ꯀꯩꯅꯣ ꯀꯩꯅꯣ ꯇꯥꯡ ꯅꯣꯏ ꯁꯣꯁꯇꯤꯁꯤ ꯇꯥꯡ ꯀꯩꯅꯣ ꯅꯨꯃꯤꯠ ꯀꯌꯥꯅꯤ ꯂꯩꯔ ꯁꯣꯟꯒꯦ? ꯇꯥꯡ ꯀꯨꯟ ꯇꯔꯨꯛ ꯑꯣꯏꯔꯗꯤ ꯌꯥꯝ ꯂꯥꯞꯄꯤꯗ꯭ꯔꯣ ꯍꯧꯖꯤꯛꯀꯤ ꯇꯥꯡ ꯇꯔꯥꯇꯔꯦꯠ ꯁꯨꯗ ꯉꯥꯏꯔꯤ ꯑꯦ ꯇꯔꯥ ꯃꯔꯤꯔꯥ
ꯀꯩꯅꯣ ꯇꯧꯕ ꯃꯣꯏꯗꯣ ꯑꯣ ꯑꯈꯣꯏꯒꯤ ꯊꯥꯡ ꯊꯥꯔꯒ ꯄꯣꯛꯄ ꯑꯉꯥꯡ ꯑꯣꯏꯕꯅꯤꯅ ꯌꯨꯝ ꯁꯦꯡꯕꯗ ꯑꯣꯏꯅ ꯇꯧꯗꯣꯏꯕ ꯃꯣꯏꯗꯣ
ꯑꯣ ꯅꯨꯄꯤ ꯅꯨꯄꯥꯔꯣ
ꯅꯨꯄꯤꯅꯤ
ꯍꯥꯟꯅꯗꯤ ꯑꯉꯥꯡ ꯌꯥꯎꯔꯕꯣ ꯌꯥꯎꯗ꯭ꯔꯤꯕꯣ?
ꯍꯥꯟꯅꯩ ꯑꯉꯥꯡ ꯑꯅꯤ ꯌꯥꯎꯔꯦ ꯅꯨꯄꯤ ꯉꯥꯛꯇꯅꯦ ꯑꯗꯨꯁꯨ꯫
ꯍꯣꯏ ꯅꯨꯄꯤ ꯉꯥꯛꯇ ꯄꯣꯛꯑꯒ ꯀꯩꯗꯧꯕꯒꯤ ꯑꯃꯨꯛ ꯂꯤꯂꯥ ꯇꯧꯗꯣꯏꯕ ꯑꯗꯨꯝ ꯍꯔꯥꯎꯕꯩꯔꯥ ꯀꯩꯒꯤꯅꯣ ꯁꯨꯝ ꯇꯧꯅꯤꯡꯕꯩ ꯇꯧꯔꯤꯔꯣ?
ꯁꯨꯝ ꯀꯩꯅꯣ ꯇꯧꯗꯦꯗꯅ ꯃꯁꯥꯗꯣ ꯁꯨꯝ ꯅꯨꯄꯥ ꯄꯣꯛꯀꯗ꯭ꯔꯥ ꯅ ꯈꯜꯂꯒ ꯄꯣꯛꯁꯨ ꯄꯣꯛꯇ꯭ꯔꯦ ꯑꯗꯩꯗ ꯃꯌꯥꯝꯁꯤꯅ ꯁꯨꯝ ꯅꯨꯡꯉꯥꯏꯔꯣꯏꯗ꯭ꯔꯅ ꯇꯧꯗꯅ ꯃꯃꯥꯟꯅꯕ ꯃꯌꯥꯝꯅꯁꯨ ꯃꯣꯏ ꯃꯣꯏ ꯑꯉꯝꯕ ꯃꯇꯦꯡ ꯄꯥꯡꯒꯦ ꯍꯔꯥꯎꯅ ꯀꯩꯅꯣ ꯇꯧꯊꯣꯛꯀꯗꯕꯅꯤ ꯀꯩꯗꯧꯕꯒꯤ ꯅꯨꯄꯤ ꯄꯣꯛꯑꯦꯅ ꯅꯤꯡꯍꯟꯅꯗꯣꯏꯅꯣ ꯂꯤꯂꯥ ꯗꯨꯝ ꯇꯧꯁꯦꯅ ꯍꯥꯏꯅ ꯃꯌꯥꯝꯗꯨꯅ ꯇꯧꯒꯅꯨ ꯌꯥꯗꯗꯅ ꯇꯧꯁꯦꯅ ꯍꯥꯏꯔꯛꯏꯕ ꯑꯩꯉꯣꯟꯗ ꯑꯗꯨꯒꯤ ꯍꯪꯉꯛꯏꯕ
ꯑꯗꯣ ꯍꯧꯖꯤꯛꯀꯥꯟꯁꯤ ꯂꯤꯂꯥꯒꯤꯁꯤ ꯏꯆꯠ ꯆꯠꯇꯒꯨꯝꯃꯨꯛ ꯀꯩꯒꯨꯝ ꯁꯥꯟꯅꯕꯗꯤ ꯎꯈꯤꯗ꯭ꯔꯦ ꯃꯣꯏ ꯑꯊꯤꯡꯕ ꯊꯝꯕꯒꯤꯔꯥ ꯅꯠꯇ꯭ꯔꯒ ꯅꯣꯡ ꯆꯤꯡꯒꯤ ꯐꯤꯕꯝꯁꯤꯅ ꯐꯠꯇꯕꯩꯔ ꯑꯗꯨꯒꯨꯝꯕꯗꯨ ꯇꯥꯕꯨ ꯇꯥꯗꯦ ꯎꯁꯨ ꯎꯈꯤꯗ꯭ꯔꯦ ꯃꯐꯝꯕꯨꯕ
ꯑꯣ ꯑꯗꯨꯕꯨꯗꯤ ꯃꯣꯏꯒꯤ ꯃꯇꯝ ꯅꯥꯏꯕ ꯖꯥꯠꯅꯤꯗ ꯃꯣꯏꯖꯨ ꯆꯍꯤ ꯆꯨꯞꯄ ꯁꯨꯝ ꯁꯥꯟꯅꯕꯗꯤ ꯉꯝꯄꯣꯠꯇꯦꯗꯅ ꯍꯥꯏꯕꯗꯤ ꯎꯝ ꯀꯩꯅꯣ ꯁꯨꯝ ꯑꯥ ꯃꯣꯏꯒꯤꯖꯨ ꯇꯣꯉꯥꯟꯅ ꯃꯣꯏꯒꯤꯖꯨ ꯄꯩꯁꯥꯖꯦ ꯑꯗꯨꯛ ꯂꯧꯕꯅ ꯂꯩꯔꯤꯕꯅꯤꯅ ꯃꯤ ꯑꯃꯅ ꯍꯦꯛꯇ ꯄꯨꯊꯣꯛꯑꯒꯗꯤ ꯇꯧꯕ ꯉꯝꯕ ꯅꯠꯇꯦꯗꯣ ꯑꯗꯨꯗꯒꯤ ꯀꯨꯝꯍꯩ ꯍꯔꯥꯎ ꯃꯇꯝꯗꯗꯤ ꯂꯩꯀꯥꯏ ꯃꯌꯥꯝꯗꯒꯤ ꯈꯥꯏꯗꯅ ꯈꯣꯠꯇꯅ ꯇꯧꯔꯝꯃꯤꯟꯅꯔꯒ ꯑꯗꯨꯝ ꯃꯌꯥꯝ ꯃꯌꯥꯝ ꯄꯨꯟꯅ ꯇꯧꯃꯤꯟꯅꯔꯒ ꯄꯨꯊꯣꯛꯄꯗꯣ ꯗꯨꯃꯥꯏꯟ ꯇꯧꯔꯒ ꯄꯨꯊꯣꯛꯑꯒ ꯇꯧꯃꯤꯟꯅꯕꯅꯤꯗꯅ ꯗꯨꯅ ꯁꯨꯃꯥꯏꯅ ꯑꯈꯣꯏꯒꯤ ꯏꯪ ꯁꯣꯁꯇꯤ ꯈꯪꯗꯦ ꯑꯗꯒꯤ ꯑꯉꯥꯡꯒꯤ ꯃꯔꯨ ꯀꯣꯛꯄꯅꯤ ꯈꯪꯗꯦ ꯁꯨꯝꯕ ꯇꯧꯕꯗ ꯁꯨꯝ ꯄꯩꯁꯥ ꯄꯩꯁꯥ ꯅꯨꯡꯁꯥ ꯄꯥꯏꯕ ꯃꯤꯅꯒ ꯇꯧꯕꯩ ꯋꯥꯅꯦꯕ ꯃꯔꯛꯇ ꯇꯧꯔꯛꯏꯁꯤꯗꯤ ꯃꯣꯏꯁꯨ ꯃꯣꯏ ꯃꯇꯝ ꯑꯝꯗꯤ ꯂꯩꯖꯩꯗꯅ ꯆꯛꯀ ꯀꯩꯅꯣꯒꯨꯝꯕ ꯌꯥꯎꯁꯪꯒꯨꯝꯕ ꯀꯩꯒꯨꯝꯕꯖꯤꯗꯤ ꯂꯤꯂꯥ ꯌꯥꯝ ꯇꯧꯒꯟꯕ ꯃꯇꯝꯅꯦꯕ ꯌꯥꯎꯁꯪꯒꯤꯗꯤ ꯑꯃꯅ ꯑꯅꯝꯕ ꯑꯃ ꯄꯩꯁꯥ ꯑꯗꯨꯝ ꯂꯩꯀꯥꯏ ꯂꯩꯀꯥꯏꯒꯤ ꯈꯥꯏꯅꯔꯒ ꯆꯥꯛ ꯆꯥꯅꯔꯒ ꯑꯗꯨꯝ ꯇꯧꯅꯩꯗꯅ ꯂꯤꯂꯥ ꯀꯨꯝꯕꯁꯤꯗꯤ ꯑꯗꯨꯒꯤꯅꯦ ꯇꯧꯔꯤꯁꯦ
ꯎꯝ ꯍꯣꯏ ꯑꯗꯨ ꯈꯪꯗꯦꯅꯦ ꯇꯧꯔꯤꯁꯦ ꯍꯥꯏꯗꯤ ꯃꯥꯏꯁꯨ ꯃꯗꯥꯎ ꯌꯥꯗꯕ ꯈꯣꯠꯇꯕ ꯍꯥꯏꯕ ꯑꯣꯏꯇꯥ ꯑꯗꯣ ꯍꯧꯖꯤꯛꯀꯥꯟꯗꯤ ꯂꯤꯂꯥꯁꯦ ꯑꯌꯥꯝꯕꯅ ꯃꯥꯒꯤ ꯃꯤꯒꯤ ꯐꯖꯕ ꯑꯗꯩ ꯂꯩꯇꯦꯡꯗ ꯁꯅꯥ ꯂꯨꯄꯥꯗ ꯑꯗꯩꯩ ꯐꯤꯖꯦ ꯑꯗꯩ ꯐꯤꯖꯦꯠ ꯆꯥꯛꯆꯥꯥꯗ ꯑꯗꯨꯃꯥꯏꯅ ꯇꯧꯔꯛꯏ ꯍꯥꯏꯗꯤ ꯆꯠꯅꯕ ꯇꯥꯏꯞꯇꯨ ꯇꯧꯔꯦꯕꯀꯣ ꯅꯍꯥꯋꯥꯏ ꯇꯧꯔꯤꯁꯤꯅ ꯗꯨꯝ ꯈꯔ ꯑꯗꯨꯝ ꯃꯥꯥꯒꯤ ꯀꯦꯕꯝ ꯊꯣꯛꯄ ꯈꯔ ꯇꯦ ꯀꯦꯔꯒ ꯋꯥꯔꯤꯒꯨꯝꯕ ꯐꯖꯕꯅꯤ ꯈꯪꯗꯦ ꯑꯗꯒꯤ ꯃꯣꯏꯒꯤ ꯑꯦꯛꯇꯤꯡꯒꯨꯝꯕꯗ ꯐꯖꯕꯅꯤ ꯈꯪꯗꯦ ꯍꯥꯏꯕꯗꯤ ꯅꯍꯋꯥꯏꯒꯤ ꯆꯥꯡꯗꯝꯅꯕ ꯇꯧꯔꯝꯕ ꯃꯌꯥꯝꯁꯤꯕꯨ ꯍꯧꯖꯤꯛꯅ ꯑꯃꯨꯛ ꯍꯦꯛꯇ ꯀꯩ ꯍꯥꯏꯅꯤ ꯁꯅꯥꯅꯨꯄꯥ ꯂꯤꯛ ꯀꯣꯟ ꯊꯤ ꯐꯤꯖꯦ ꯆꯥꯛꯆ ꯗꯨꯝ ꯆꯥꯡꯗꯝꯅꯕꯩ ꯇꯥꯏꯞꯇ ꯑꯗꯨꯃꯥꯏ ꯇꯧꯔꯛꯄꯩ ꯑꯗꯨꯃꯥꯏꯅ ꯎꯕ ꯐꯪꯉꯦꯕꯀꯣ ꯋꯥꯔꯤꯅ ꯑꯃ ꯏꯌꯥꯎ ꯌꯥꯎꯗꯕꯤ ꯇꯧꯕꯗꯣ ꯑꯗꯨꯃꯥꯏ ꯇꯧꯋꯤ ꯅꯨꯡꯉꯥꯏꯕꯁꯨ ꯊꯥꯏꯅꯉꯩꯩꯅ ꯅꯨꯡꯉꯥꯏꯕ ꯍꯦꯜꯂꯤꯗ ꯃꯃꯤꯡ ꯆꯠꯄ ꯏꯁꯩ ꯐꯖꯕꯁꯨ ꯅꯠꯇ꯭ꯔꯥ
ꯍꯦꯜꯂꯤ ꯊꯥꯏꯅꯒꯤꯅ ꯐꯖꯕꯕꯨꯗꯤ ꯑꯗ ꯍꯧꯖꯤꯛꯀꯤꯅ ꯑꯃꯨꯛ ꯈꯣꯏꯒꯤ ꯃꯇꯝ ꯃꯇꯝꯒꯤ ꯐꯤꯖꯦꯠ ꯆꯥꯛꯆꯥꯗ ꯀꯩꯗ ꯑꯃꯗ ꯑꯃꯗ ꯑꯍꯣꯡꯕ ꯃꯌꯥꯝ ꯂꯥꯛꯑꯒ ꯑꯗꯨꯝ ꯀꯦꯕꯗ ꯃꯧꯕꯗ ꯑꯗꯩ ꯃꯁꯛ ꯃꯆꯨꯗ ꯐꯖꯊꯣ ꯑꯣꯟꯕ ꯃꯌꯥꯝ ꯑꯃ ꯗꯨꯕꯨꯗꯤ ꯐꯖꯕ ꯌꯦꯡꯕꯕꯨꯗꯤ ꯄꯅꯨꯡ ꯃꯅꯨꯡ ꯅꯨꯡꯉꯥꯏꯕ ꯑꯗꯨꯒ ꯃꯒꯨꯟ ꯂꯩꯕꯗꯤ ꯍꯥꯟꯅꯒꯤꯅ ꯑꯗꯨꯝ ꯑꯊꯥꯏꯅꯒꯤ ꯍꯥꯢꯕ ꯄꯣꯠꯁꯤꯅ ꯗꯨꯝ ꯃꯇꯝ ꯄꯨꯝꯅꯃꯛꯇ ꯃꯒꯨꯟ ꯂꯩꯕ ꯗꯨꯝ ꯍꯦꯜꯂꯛꯏꯗ
ꯎꯝ ꯌꯥꯝ ꯂꯨꯝꯅ ꯂꯧꯕꯗꯣ ꯍꯥꯏ ꯊꯥꯏꯅꯒꯤ ꯃꯣꯏ ꯇꯧꯔꯤꯁꯦ ꯌꯥꯝ ꯂꯨꯝꯅꯒ ꯍꯥꯢ ꯍꯧꯖꯤꯛꯀꯥꯟꯗꯤ ꯈꯪꯗꯦ ꯑꯗꯨꯝ ꯑꯃꯁꯨ ꯑꯃꯁꯨ꯫ ꯄꯪꯉꯝꯗ ꯉꯝꯕꯒꯤ ꯃꯑꯣꯡꯗ ꯑꯗꯒꯤ ꯃꯣꯏꯒꯤ ꯑꯦꯛꯇꯤꯡ ꯇꯧꯕꯅꯤ ꯈꯪꯗꯦ ꯃꯣꯏꯅ ꯇꯧꯔꯛ ꯊꯣꯛꯂꯛꯄꯁꯦ ꯑꯗꯨꯝ꯫ ꯍꯥꯏꯗꯤ ꯗꯨꯝ ꯁꯥꯖꯤꯟꯅꯕ ꯇꯧꯁꯤꯟꯅꯕ ꯑꯗꯨꯝ ꯃꯥꯟꯕꯗꯣ ꯍꯥꯏꯗꯤ ꯑꯣꯏꯗ꯭ꯔꯃꯛꯁꯨ ꯗꯨꯝ꯫ ꯃꯥꯟꯕ ꯑꯃ ꯂꯩꯗꯅꯀꯣ ꯌꯥꯝ ꯃꯥꯜꯂꯝꯕ ꯑꯣꯏꯕꯗꯣ ꯑꯣꯏꯗꯦꯕ ꯑꯗꯨꯝ꯫ ꯉꯥꯏꯍꯥꯛꯀꯤ ꯌꯥꯅ ꯌꯥꯅꯕ ꯇꯧꯕꯒꯤ ꯃꯑꯣꯡꯗ ꯀꯞꯄꯗꯕꯨ ꯉꯥꯏꯔꯦ ꯑꯃꯗꯕꯨ ꯉꯥꯏꯔꯦ꯫ ꯃꯤꯒꯤ ꯃꯥꯏꯊꯣꯡ ꯑꯝ ꯎꯏꯗꯅꯀꯣ ꯍꯥꯏꯗꯤ ꯏꯔꯥꯡ ꯂꯥꯡꯕꯒꯨꯝ꯫ ꯑꯗꯒꯤ ꯑꯋꯥꯕ ꯁꯥꯔꯤꯃꯦ ꯇꯧꯕꯗꯣ ꯏꯄꯛ ꯄꯛꯆꯗꯕꯒꯨꯝ ꯇꯧꯕꯗꯣ ꯑꯗꯨꯃꯥꯏ ꯎꯏꯌꯦꯕ꯫
ꯑꯗꯒꯤ ꯊꯥꯏꯅꯒꯤꯗꯤ꯫ ꯁꯨꯃꯥꯡ ꯂꯤꯂꯥꯀ ꯍꯥꯏꯔꯒ ꯁꯨꯃꯥꯡꯗ ꯇꯧꯅꯩꯌꯦꯕ꯫ ꯁ꯭ꯇꯦꯖ ꯁꯥꯗꯅ ꯈꯣꯠꯇꯅ ꯍꯧꯖꯤꯛ ꯇꯧꯔꯤꯕ ꯁꯨꯃꯥꯏꯅ ꯐꯖꯅꯒ ꯑꯝꯇꯥ ꯁꯦꯝꯗꯦꯕ ꯁꯨꯃꯥꯡꯗꯨꯗ ꯀꯩꯝ ꯊꯥꯗꯕꯤꯗ ꯑꯗꯨꯝ ꯑꯩꯈꯣꯏꯒꯤ ꯃꯣꯏꯒꯤ ꯎꯝ ꯖꯟꯇ꯭ꯔꯥ ꯃꯟ ꯇ꯭ꯔꯥ ꯈꯣꯡꯅꯕ ꯃꯌꯥꯝꯗꯨꯕꯨꯗꯤ ꯐꯛꯀꯨꯝꯕ ꯑꯝ ꯊꯥꯔꯒ ꯀꯥꯔꯄꯦꯠꯀꯨꯝꯕ ꯑꯃ ꯊꯥꯔꯒ ꯐꯝꯍꯜꯂꯤꯀꯣ ꯑꯗꯨꯒ ꯂꯤꯂꯥ ꯊꯣꯛ ꯂꯤꯂꯥ ꯊꯣꯛꯏꯕ ꯖꯒꯥꯗꯨꯗꯗꯤ ꯀꯩꯝꯇ ꯊꯥꯗꯕꯤꯗ ꯁꯨꯃꯥꯡꯗꯨꯗ ꯑꯗꯨꯝ ꯏꯆꯝ ꯆꯝꯅ ꯊꯣꯛꯑ ꯁꯥꯟꯅꯔꯝꯃꯤ ꯑꯗꯒꯤ ꯏꯁꯩ ꯌꯥꯎꯅꯔꯝꯗꯦ ꯃꯇꯝ ꯑꯝꯗ ꯍꯧꯖꯤꯛꯅ ꯑꯃꯨꯛ ꯏꯁꯩ ꯂꯤꯂꯥ ꯍꯥꯏꯗꯅ ꯃꯇꯝꯗꯨꯗꯗꯤ ꯏꯁꯩ ꯅꯣꯡꯃꯥꯏ ꯑꯝꯇ ꯌꯥꯎꯔꯝꯗꯦ ꯂꯤꯂꯥ ꯃꯅꯨꯡꯗꯨꯗ ꯑꯩꯈꯣꯏ ꯌꯥꯝ ꯈꯪꯉꯛꯑꯦ ꯑꯗꯨꯒꯤꯗꯤ ꯐꯅꯥꯌꯥꯝ ꯌꯦꯡꯉꯛꯑꯦ ꯂꯤꯂꯥ ꯑꯩꯈꯣꯏꯅ ꯑꯉꯥꯡ ꯑꯣꯢꯔꯤꯉꯩꯗ ꯁꯨꯃꯥꯡꯗ ꯁꯥꯟꯅꯕꯗ ꯏꯁꯇꯦꯖ ꯅꯠꯇꯕꯗ ꯑꯩꯈꯣꯏ ꯊꯦꯡꯅꯍꯧꯋꯦꯕ
ꯃꯇꯝ ꯃꯇꯝꯒꯤ ꯑꯑꯣꯟꯕꯅꯦ ꯑꯩꯈꯣꯏꯅ ꯈꯪꯉꯛꯄꯁꯤꯅ ꯑꯃꯨꯛ ꯀꯩ ꯍꯥꯏꯅꯤ ꯑꯩꯈꯣꯏꯅ ꯌꯦꯡꯕꯒꯥꯏꯁꯤꯗꯤ ꯌꯥꯝ ꯀꯥ ꯍꯦꯟꯅ ꯑꯩꯈꯣꯏ ꯁ꯭ꯋꯥꯏ ꯇꯧꯔꯛꯇꯦꯕꯀꯣ ꯑꯗꯒꯤ ꯌꯦꯡꯕꯁꯤꯅ ꯑꯩꯈꯣꯏ ꯇꯤꯚꯤꯗꯒꯨꯝꯕ ꯌꯦꯡꯕ ꯈꯣꯠꯄ ꯑꯗꯨꯃꯥꯏꯟ ꯇꯧꯕꯒꯨꯝꯕ ꯌꯦꯡꯉꯛꯄꯅꯦꯕ ꯑꯗꯨꯝ ꯃꯥꯏ ꯃꯥꯏ ꯃꯇꯝꯒꯤ ꯑꯑꯣꯟꯕꯅꯦ ꯍꯥꯏꯕ ꯃꯃꯥꯡꯉꯣꯏ ꯊꯥꯏꯅꯉꯩ ꯃꯇꯝꯗ ꯁꯥꯕꯗꯨꯅ ꯃꯒꯨꯟꯁꯨ ꯌꯥꯝ ꯂꯩꯕ ꯍꯦꯜꯂꯤ ꯑꯗ ꯑꯩꯅ ꯍꯥꯏꯁꯦ ꯀꯞꯄꯗꯕꯨ ꯑꯣꯏꯔꯣ ꯅꯣꯛꯄꯗꯕꯨ ꯑꯣꯏꯔꯣ ꯌꯥꯝ ꯃꯥꯜꯍꯟꯕ ꯃꯥꯏ ꯀꯞꯄꯒꯤ ꯃꯑꯣꯡꯗꯣ ꯎꯕ ꯀꯥꯟꯗ ꯊꯝꯃꯣꯏ ꯌꯥꯝ ꯆꯥꯛꯍꯟꯕ ꯍꯧꯖꯤꯛꯁꯨ ꯗꯨꯝ ꯎꯕ ꯐꯪꯉꯦꯕꯀꯣ ꯑꯗꯨ ꯃꯔꯛ ꯃꯔꯛꯇ ꯑꯩꯈꯣꯏ ꯇꯤꯚꯤꯗ ꯀꯩꯗ ꯔꯦꯗꯤꯑꯣꯗ ꯅꯠꯇꯦ ꯑꯗꯨꯝ ꯊꯥꯔꯛꯄ ꯎꯏꯗꯅꯀꯣ ꯑꯗꯒꯤ ꯀꯩꯀꯩꯗ ꯌꯨꯇꯨꯨꯞꯇ ꯀꯩꯗ ꯊꯥꯒꯠꯄ ꯎꯕꯗ ꯑꯗꯨꯝ ꯈꯪꯕ ꯉꯝꯕꯗꯣ ꯊꯥꯏꯅꯉꯩ ꯃꯑꯣꯡꯁꯦ ꯃꯣꯏꯗꯤ ꯌꯥꯝꯅ ꯂꯨꯅ ꯂꯨꯝꯅ ꯂꯧꯖꯔꯥ ꯁꯥꯟꯅꯩꯀꯣ ꯑꯗꯨ ꯍꯧꯖꯤꯛ ꯃꯇꯝꯁꯤ ꯏꯔꯥꯡ ꯂꯥꯡꯁꯤꯟꯅꯕꯒꯨꯝ ꯏꯌꯥꯡ ꯌꯥꯡꯕꯒꯨꯝ ꯑꯗꯨꯝ ꯑꯃ ꯈꯪꯗꯦ ꯑꯗꯨꯝ ꯏꯌꯥꯡ ꯌꯥꯡꯅ ꯇꯧꯕꯩ ꯇꯥꯏꯞꯇ ꯎꯕꯗꯣ ꯃꯥꯏ ꯎꯏꯕ
ꯍꯣꯏꯅꯦ ꯑꯗꯨꯅꯤ ꯍꯥꯏꯁꯦ ꯃꯇꯝ ꯃꯇꯝꯗꯨ ꯑꯩ ꯆꯍꯤ ꯀꯌꯥꯃꯨꯛ ꯁꯨꯔꯝꯃꯅꯤ ꯆꯍꯤ ꯃꯥꯄꯟ ꯁꯨꯔꯝꯃꯗ꯭ꯔꯥ ꯈꯪꯗꯦ ꯅꯤꯄꯥꯟ ꯃꯥꯄꯟ ꯁꯨꯔꯝꯒꯗ꯭ꯔꯥ ꯈꯪꯗꯦꯅꯦ ꯑꯩꯖꯦ ꯑꯩꯈꯣꯏꯒꯤ ꯂꯝꯄꯥꯛꯁꯤꯗ ꯂꯤꯂꯥ ꯑꯃ ꯇꯧꯋꯦ ꯃꯇꯝꯗꯨꯗ ꯑꯩꯁꯦ ꯑꯩꯈꯣꯏꯒꯤ ꯀꯣꯠ ꯑꯊꯥꯕ ꯑꯉꯥꯡꯕ ꯑꯃ ꯂꯤꯠꯂꯦꯕ ꯗꯨꯝ ꯃꯇꯝꯗꯨꯗꯗꯤ ꯌꯥꯎꯁꯪ ꯃꯇꯝ ꯑꯣꯏꯔꯒꯁꯨ ꯏꯪꯉꯦꯕꯀꯣ ꯅꯨꯡꯗꯥꯡꯁꯤꯗꯅꯦ ꯂꯤꯂꯥ ꯇꯧꯕꯁꯤꯗ ꯂꯤꯂꯥ ꯃꯃꯤꯡ ꯀꯩꯀꯥꯒꯗꯣ ꯑꯩꯅ ꯍꯧꯖꯤꯛꯐꯥꯎ ꯑꯃꯨꯛ ꯍꯦꯛ ꯀꯥꯎꯗ꯭ꯔꯤꯍꯦ ꯑꯗꯨꯒꯅꯦ ꯂꯤꯂꯥꯁꯤꯗ ꯀꯩꯅꯣꯖꯦ ꯃꯃꯥ ꯁꯥꯕꯤꯔꯥ ꯀꯩꯅꯣꯝꯃ ꯉꯥꯎꯕꯅꯤꯅꯦ ꯑꯥ ꯃꯥꯅꯦ ꯉꯥꯎꯕꯅꯤꯗ ꯑꯁ ꯑꯗꯨꯏ ꯂꯤꯂꯥꯗꯣ ꯌꯦꯡꯕꯗ ꯑꯩꯅ ꯀꯞꯄꯖꯦ ꯑꯩꯒꯤ ꯀꯣꯠꯁꯤꯃꯨꯛ ꯄꯨꯡꯂꯨꯞ ꯂꯨꯞꯄꯦꯃꯤ ꯑꯗꯨ ꯇꯩꯊꯣꯛꯄꯗ ꯑꯩ ꯄꯤꯁꯨ ꯈꯔ ꯅꯧꯋꯦꯕ ꯑꯉꯥꯡ ꯑꯣꯏꯔꯤꯉꯩꯗ ꯑꯩꯅ ꯑꯗꯨ ꯀꯞ ꯑꯗꯨꯒꯤ ꯂꯤꯂꯥꯗꯨ ꯌꯦꯡꯕꯗ ꯑꯩꯅ ꯀꯞꯈꯤꯕꯗꯣ ꯑꯩ ꯍꯧꯖꯤꯛꯄꯧ ꯍꯦꯛ ꯀꯥꯎꯗ꯭ꯔꯤꯍꯦ ꯄꯤꯛꯇ꯭ꯔꯨ ꯄꯤꯛꯏꯉꯩꯗꯅꯤꯀꯣ ꯍꯥꯏꯖꯦ ꯑꯩꯅ ꯍꯥꯏꯖꯤ ꯆꯍꯤ ꯅꯤꯄꯥꯟ ꯃꯥꯄꯟ ꯑꯗꯥꯏ ꯑꯣꯏꯔꯝꯗꯧ ꯃꯥꯜꯂꯦ ꯑꯗꯨ ꯑꯗ꯭ꯋꯥꯏꯗꯕꯨ ꯍꯟꯕꯨ ꯍꯜꯂꯝꯒꯅꯤ ꯅꯤꯄꯥꯟ ꯃꯥꯄꯟꯖꯦ ꯌꯥꯝ ꯄꯤꯛꯏꯕ ꯑꯩ ꯍꯧꯖꯤꯛ ꯑꯩ ꯒ꯭ꯌꯥꯟ ꯇꯥꯔꯤ ꯑꯩꯈꯣꯏ ꯃꯥꯏ ꯃꯇꯨꯡ ꯏꯟꯅꯗꯅ ꯃꯥꯏ ꯃꯄꯥꯝ ꯆꯠꯄ ꯈꯣꯠꯄ ꯑꯃ ꯑꯃ ꯑꯗꯨꯝ ꯌꯥꯎꯔ ꯂꯩꯕ ꯃꯇꯝꯅꯦꯕ ꯑꯗꯨꯗ ꯑꯩꯅ ꯍꯧꯖꯤꯛꯀꯤ ꯀꯣꯠꯁꯤꯁꯨꯅꯦ ꯑꯈꯣꯏꯒꯤ ꯏꯃꯥꯒꯤ ꯃꯅꯥꯎꯅꯨꯄꯤ ꯑꯃ ꯃꯣꯏꯒꯤ ꯃꯄꯥꯝ ꯑꯗꯥꯏꯗ ꯑꯗꯨꯝ ꯑꯣꯡꯉꯤꯕ ꯅꯛꯅ ꯑꯗꯨꯒꯤ ꯃꯌꯨꯝꯗ ꯆꯠꯄꯗ ꯃꯣꯏꯅ ꯄꯤꯔꯛꯄꯅꯦꯕ ꯅꯉꯣꯟꯗ ꯆꯥꯅꯤ ꯁꯤ ꯂꯤꯠꯂꯨ ꯈꯣꯠꯂꯨꯅ ꯑꯗꯨꯗ ꯑꯉꯥꯡꯕꯅꯤꯀꯣ ꯃꯇꯝꯗꯨꯗ ꯑꯉꯥꯡꯕ ꯑꯩꯈꯣꯏꯒꯤ ꯀꯃꯥꯏ ꯍꯥꯏꯗꯣꯏꯅꯣ ꯈꯪꯗꯦ ꯀꯣꯠ ꯐꯤꯗꯥꯁꯤꯁꯨ ꯑꯩꯈꯣꯏꯒꯤ ꯊꯥ ꯊꯥꯒ ꯂꯥꯎꯔꯒ ꯑꯩꯈꯣꯏꯒꯤ
ꯏ ꯃꯆꯨꯒꯨꯝꯕꯔꯣ
ꯍꯣꯏꯅꯦ ꯏ ꯃꯆꯨꯒꯨꯝꯕ ꯑꯉꯥꯡꯕ ꯍꯥꯏꯁꯤꯅꯤꯅꯦ ꯑꯗꯨꯃꯥꯏꯅ ꯇꯧꯕ ꯑꯃ ꯂꯤꯠꯂꯦꯕ ꯑꯩꯅ ꯑꯗꯨꯒ ꯑꯩꯅ ꯀꯞꯄꯁꯤ ꯀꯞꯄꯁꯤ ꯀꯣꯠꯁꯤꯗ ꯇꯩꯊꯣꯛ ꯇꯩꯊꯣꯛꯇꯅ ꯅꯨꯡꯁꯤꯌꯦ ꯑꯗꯨ ꯃꯇꯝꯗꯣ
ꯎꯝ꯫
ꯑꯩ ꯀ꯭ꯂꯥꯁ ꯊ꯭ꯔꯤ ꯐꯣꯔ ꯀꯥꯔꯝꯃꯅꯤ
ꯃꯇꯝ ꯃꯇꯝꯒꯤ ꯑꯑꯣꯟꯕꯁꯤꯀꯣ ꯍꯥꯏꯗꯤ ꯑꯗꯨ ꯃꯌꯥꯝꯗꯣ ꯂꯣꯏꯅ ꯅꯤꯡꯁꯤꯡꯕꯗꯣ ꯑꯣꯏꯅ ꯂꯩꯍꯧꯔ ꯅꯦꯕ ꯑꯃꯨꯛ ꯍꯟꯅ ꯂꯥꯛꯑꯣ ꯈꯣꯠꯂꯣ ꯌꯥꯔꯣꯏꯗꯕ ꯃꯇꯝꯅꯦ ꯑꯗꯨꯅ ꯃꯥꯡꯈꯤꯕ ꯃꯇꯝꯁꯦ ꯌꯥꯝ ꯄꯥꯝꯃꯨꯏ ꯍꯧꯖꯤꯛꯀꯥꯟꯅ ꯍꯦꯟꯅ ꯄꯥꯝꯃꯨꯔꯛꯄꯗꯣ ꯑꯦ ꯑꯩꯁꯦ ꯁꯨꯃꯥꯏꯅ ꯈꯔ ꯉꯟꯅꯒ ꯍꯣꯠꯅꯖꯔꯝꯃꯗꯤ ꯀꯩꯅꯣ ꯇꯧꯖꯔꯝꯃꯗꯤ ꯆꯠꯈꯤꯕꯗꯣ ꯅꯣꯡꯃ ꯅꯣꯡꯃ ꯃꯒꯤ ꯑꯦ ꯉꯁꯤ ꯆꯠꯈ꯭ꯔꯦꯒꯗꫭ ꯑꯩꯈꯣꯏ ꯀꯩꯁꯨ ꯈꯜꯂꯨꯗꯕꯀꯣ ꯑꯗꯨꯝ ꯆꯍꯤ ꯆꯥ ꯌꯥꯝꯃ ꯁꯨꯝ ꯌꯥꯝꯃ ꯌꯥꯝꯃ ꯀꯥꯟꯗ ꯑꯩꯅ ꯑꯩꯅ ꯃꯥꯡꯍꯟꯈꯤꯕ ꯃꯇꯝ ꯑꯩꯅ ꯃꯇꯝ ꯂꯦꯟ ꯈꯣꯠꯇꯅ ꯇꯧꯈꯤꯕ ꯃꯌꯥꯝꯗꯣ ꯑꯗꯨ ꯅꯤꯡꯁꯤꯡ ꯃꯤꯠꯅ ꯎꯕ ꯀꯥꯟꯗ ꯅꯨꯡꯉꯥꯏꯇꯕ ꯐꯥꯎꯕꯗꯣ ꯑꯗꯨ ꯑꯗꯨꯝ ꯐꯥꯎꯋꯤ ꯅꯠꯇ꯭ꯔꯥ
ꯅꯤꯡꯍꯟꯅꯕ ꯍꯥꯏꯁꯦ ꯑꯗꯨꯝ ꯂꯩꯔꯗꯧꯕꯅꯤ ꯃꯤꯑꯣꯏꯕꯒꯤ ꯃꯄꯣꯛꯁꯤꯗ ꯑꯗꯨꯅꯤ ꯑꯩꯈꯣꯏꯁꯨ ꯌꯥꯝ ꯅꯤꯡꯍꯟꯅ ꯖꯥꯠꯅꯤ ꯍꯧꯈꯤꯕ ꯃꯇꯝꯁꯤꯁꯨ ꯑꯃꯨꯛ ꯍꯟꯅ ꯂꯥꯛꯑꯣꯏꯀꯣ ꯃꯇꯝꯗꯨꯅ ꯍꯣꯠꯅꯍꯧꯒꯗꯧꯕ ꯃꯇꯝꯗꯨꯗ ꯍꯣꯠꯅꯍꯧꯗꯕ ꯈꯪꯗꯦ ꯌꯥꯝ ꯆꯥꯛꯄꯗꯣ ꯑꯗꯨꯒꯨꯝꯕꯗꯣ ꯑꯗꯨꯝ ꯇꯞꯅ ꯇꯞꯅ ꯑꯗꯨꯝ ꯐꯥꯎꯔꯛꯏ ꯑꯗꯨꯅꯤ ꯃꯤꯑꯣꯏꯕꯅ ꯑꯗꯨꯝ ꯑꯩꯈꯣꯏꯅꯒ ꯁꯨꯝ ꯊꯕꯛ ꯆꯤꯂꯛꯏꯁꯦ ꯑꯇꯩ ꯑꯝꯇ ꯅꯠꯇꯦꯕ ꯆꯍꯤ ꯌꯥꯝꯃꯛꯄꯩꯅꯦꯕ ꯆꯍꯤ ꯆꯥꯝꯃ ꯊꯕꯛ ꯆꯥꯝꯃ ꯀꯥꯏꯅ ꯑꯍꯥꯟ ꯍꯥꯏꯁꯦ ꯌꯥꯝ ꯆꯨꯝꯃꯦꯕ ꯆꯍꯤ ꯑꯃ ꯀꯣꯝꯃꯛꯄꯗꯤ ꯀꯩꯗꯧꯉꯩꯗ ꯀꯣꯝꯃꯛꯑꯔꯣꯏꯗꯕꯅꯤ ꯅꯣꯏ ꯑꯉꯥꯡ ꯑꯣꯏꯔꯤꯉꯩ ꯃꯇꯝꯗꯅ ꯅꯨꯡꯉꯥꯏꯔꯤ ꯃꯌꯥꯝꯁꯦ ꯃꯇꯪ ꯅꯣꯏꯅ ꯈꯤꯇꯪ ꯆꯍꯤ ꯌꯥꯝꯃ ꯀꯥꯟꯗꯅꯦ ꯀꯟꯅ ꯐꯪꯉꯔꯣꯏꯗꯕꯅꯤ ꯀꯣ ꯅꯣꯏ ꯐꯪꯉꯔꯣꯏꯗꯕꯅꯤꯀꯣ ꯀꯥꯏ ꯍꯥꯏꯁꯦ ꯑꯍꯥꯟ ꯂꯃꯟꯅ ꯍꯥꯏꯁꯦ ꯌꯥꯝ ꯆꯨꯝꯈꯔꯖꯥꯠꯅꯤ ꯑꯗꯨꯅ ꯆꯥꯕ ꯌꯥꯔꯤꯉꯩꯗ ꯑꯗꯩ ꯁꯦꯠꯄ ꯌꯥꯔꯤꯉꯩꯗ ꯁꯦꯠꯂꯨ ꯆꯥꯕ ꯌꯥꯔꯤꯉꯩꯗ ꯆꯥꯍꯧ ꯀꯥꯏ ꯍꯥꯏꯁꯦ ꯑꯗꯨꯝ ꯆꯨꯝꯃꯦꯕ ꯑꯗꯩꯒꯤ ꯂꯩꯁꯥꯕꯤꯁꯨ ꯉꯥꯏꯔꯦ ꯅꯌꯨꯝ ꯅꯀꯩ ꯄꯥꯟꯗ꯭ꯔꯤꯉꯩꯗ ꯅꯥꯞ ꯅꯌꯨꯝꯗ ꯂꯩꯔꯤꯉꯩꯗꯅꯦ ꯑꯁ ꯀꯦꯊꯣꯛꯅ ꯅꯨꯡꯉꯥꯏꯊꯣꯛꯅ ꯂꯩꯊꯣꯛꯑꯣꯀꯣ ꯍꯌꯦꯡ ꯌꯨꯝ ꯄꯥꯜꯂꯀꯥꯟꯗ ꯅꯪ ꯅꯨꯡꯉꯥꯏꯕ ꯉꯝꯅꯤ ꯅꯠꯇ꯭ꯔꯥꯒꯅ ꯅꯨꯡꯉꯥꯏꯔꯣꯏ ꯍꯥꯏꯕ ꯈꯪꯄꫭꯟꯇꯦ ꯍꯥꯏꯁꯦ ꯌꯥꯝ ꯆꯨꯝ ꯈꯔꯥ ꯖꯥꯠꯅꯤ ꯍꯥꯏꯕ
ꯍꯣꯏ ꯑꯗꯨꯅꯤ ꯒ꯭ꯌꯥꯟ ꯇꯥꯗꯦ ꯑꯩꯈꯣꯏ ꯇꯧꯔꯤꯁꯦ ꯃꯇꯝꯗꯨ ꯅꯤꯡꯁꯤꯡꯉꯨꯕ ꯀꯥꯟꯗ ꯍꯧꯖꯤꯛꯀꯥꯟ ꯌꯥꯝ ꯅꯨꯡꯁꯤꯔꯛꯄꯗꫭ ꯑꯗꯩ ꯃꯇꯝꯗꯨꯒꯤ ꯈꯦꯠꯅꯕꯗꯣ ꯍꯥꯏꯕꯗꯤ ꯑꯩꯈꯣꯏꯗꯤ ꯍꯦꯛꯇ ꯁꯥꯟꯅꯅꯉꯥꯏ ꯍꯣꯠꯅꯅꯕꯗꯒꯤ ꯐꯣꯟ ꯅꯨꯡ ꯑꯃ ꯄꯥꯏꯕ ꯅꯠꯇꯅ ꯃꯤ ꯃꯌꯥꯝ ꯇꯤꯟꯕ ꯈꯣꯠꯄ ꯇꯧꯕꯁꯨ ꯌꯥꯝ ꯍꯦꯜꯂꯛꯑꯏꯅꯀꯣ ꯍꯥꯏꯗꯤ ꯃꯤ ꯃꯤ ꯅꯨꯡꯁꯤꯅꯕꯁꯨ ꯍꯦꯟꯅꯔꯝꯃꯦ ꯍꯥꯏ ꯐꯣꯟꯅ ꯍꯧꯖꯤꯛꯇꯤ ꯃꯥꯏ ꯃꯥꯏ ꯀꯣꯝꯅꯕ ꯐꫭꯟ ꯑꯃ ꯑꯃ ꯄꯥꯏꯔꯒ ꯑꯗꯨꯝ ꯆꯤꯡꯈꯠꯇꯅ ꯈꯣꯠꯇꯅ ꯀꯩ ꯀꯩ ꯌꯦꯡꯕ ꯈꯣꯠꯄ ꯇꯧꯔꯒ ꯑꯗꯨꯝ ꯂꯩꯅꯔꯦ ꯑꯗꯨ ꯃꯇꯝꯗꯨꯗꯤ ꯌꯦꯡꯉꯨꯅꯦ ꯅꯨꯡꯁꯤꯅꯗꯅ ꯑꯩꯈꯣꯏ ꯁꯨꯃꯥꯡ ꯀꯩꯀꯩ ꯃꯌꯥꯝꯁꯦ ꯄꯔꯦꯡ ꯁꯥꯅ ꯂꯩꯗꯣꯏꯅꯤ ꯌꯨꯝꯁꯨ ꯄꯔꯦꯡ ꯁꯥꯥꯟꯅ ꯁꯥꯗꯣꯏꯅꯤ ꯑꯗꯨꯗꯨꯒ ꯂꯝ ꯅꯨꯡꯁꯨ ꯍꯦꯛ ꯊꯕꯛ ꯂꯩ ꯂꯩꯇ꯭ꯔꯕꯅꯤꯅ ꯑꯗꯨꯒꯨꯝꯕ ꯂꯨ ꯅꯥꯟꯕꯒꯨꯝꯕ ꯑꯗꯨꯃꯥꯏꯟ ꯂꯩꯌꯦꯕ ꯍꯧꯖꯤꯛꯁꯤꯅ ꯈꯤꯇꯪ ꯁꯪꯕꯗ ꯐꯣꯟꯁꯤ ꯃꯦꯠ ꯍꯧꯅꯕ ꯈꯣꯠꯅꯕ ꯇꯧꯋꯤꯅ ꯃꯇꯝꯗꯨꯗꯤ ꯌꯦꯡꯉꯨ ꯁꯨꯃꯥꯡ ꯑꯄꯥꯛꯄꯗꯣ ꯑꯌꯨꯛ ꯄꯨꯡ ꯃꯔꯤ ꯃꯉꯥꯗ ꯍꯧꯒꯠꯂꯒ ꯁꯤꯠ ꯁꯤꯠ ꯅꯥꯟꯃꯩ ꯁꯟꯊꯤ ꯂꯩꯉꯣꯏ ꯇꯧꯗꯅ ꯇꯧꯔꯒ ꯇꯩꯗꯅ ꯈꯣꯠꯇꯅ ꯌꯥꯝ ꯂꯨ ꯅꯥꯟꯅ ꯊꯝꯂꯝꯃꯦꯕ ꯑꯗꯒꯤ ꯌꯨꯝꯗꯪ ꯁꯥ ꯇꯥꯔꯒꯁꯨ ꯌꯥꯝ ꯐꯖꯅ ꯃꯒꯨꯟ ꯂꯩꯅ ꯑꯗꯨꯃꯥꯏꯅ ꯂꯩꯅꯔꯝꯕꯗꯣ ꯍꯧꯖꯤꯛꯅ ꯑꯃꯨꯛꯅꯦ ꯊꯕꯛ ꯇꯜꯂꯛꯄꯩꯅꯤ ꯈꯪꯗꯦ ꯑꯗꯩ ꯀꯨꯝꯅꯞ ꯊꯤꯔꯛꯄꯅꯤ ꯈꯪꯗꯦ ꯁꯨꯃꯥꯡ ꯊꯦꯂꯣꯡꯐꯥꯎ ꯁꯤꯠꯄ ꯐꯖꯅ ꯁꯤꯠꯇꯕ ꯑꯗꯒꯤ ꯈꯪꯗꯦ ꯌꯨꯝꯂꯩ ꯀꯔꯩ ꯐꯖꯗꯕ ꯍꯥꯏꯕꯗꯨ ꯃꯌꯥꯝ ꯑꯣꯏꯅꯔꯛꯑꯦꯕ
ꯑꯣꯏꯔꯦ ꯑꯣꯏꯔꯦ ꯑꯣꯏꯔꯦ ꯍꯧꯖꯤꯛꯀꯤ ꯁꯨꯃꯥꯡ ꯐꯥꯎꯅꯕ ꯍꯥꯏꯖꯦ ꯑꯩꯈꯣꯏꯖꯨ ꯑꯥ ꯃꯈꯥꯔꯣꯝꯗꯅ ꯑꯋꯥꯡ ꯅꯣꯡꯄꯣꯛꯁꯦ ꯂꯝꯕꯤꯗ ꯑꯝꯇꯕꯨ ꯆꯠꯅꯗꯦ ꯑꯩꯈꯣꯏꯒꯤ ꯌꯨꯝ ꯃꯌꯥꯏ ꯊꯤꯒꯥꯡꯁꯤꯗ ꯑꯗꯨꯝ ꯁꯨꯃꯥꯡꯖꯦ ꯂꯣꯏꯅꯃꯛ ꯑꯃꯒ ꯑꯃꯒ ꯑꯃꯒ ꯑꯃꯒ ꯁꯥꯝꯕꯜꯖꯤꯗꯪ ꯊꯝꯗꯣꯏꯅꯦꯕ ꯁꯝꯕꯜꯖꯤꯗ ꯑꯩꯈꯣꯏꯒꯤ ꯇꯨꯋꯥ ꯀꯩꯅꯣ ꯑꯃꯃꯝ ꯑꯩꯈꯣꯏꯒꯤ ꯈꯣꯡ ꯂꯝꯕꯤ ꯆꯠꯅꯅꯕ ꯑꯃꯃꯝ ꯊꯝꯃꯦꯕ ꯁꯝꯕꯜ ꯑꯝꯇ ꯊꯤꯡꯖꯟꯅꯗꯦꯕ ꯑꯗꯥ ꯍꯣ ꯍꯥꯏꯔꯑꯁꯨ ꯅꯪꯅꯕꯅꯤꯅ ꯑꯗꯨ ꯐꯥꯎꯔ ꯐꯥꯎꯔ ꯂꯣꯏ ꯆꯠꯅꯔꯤꯅꯤ ꯁꯨꯃꯥꯡ ꯃꯌꯥꯝꯖꯦ ꯂꯝꯕꯤꯗꯕꯨ ꯑꯝꯇ ꯆꯠꯅꯗꯦ ꯂꯝꯕꯤ ꯆꯠꯄꯖꯤꯗꯤ ꯁꯥꯏꯀꯜ ꯊꯧꯄ ꯒꯥꯔꯤ ꯊꯧꯕ ꯃꯇꯝꯗ ꯆꯠꯅꯕꯩ ꯋꯥꯅꯦꯕ ꯈꯪꯗꯦ ꯊꯥꯏꯅꯒ ꯌꯥꯝ ꯎꯝ ꯅꯨꯡꯉꯥꯏꯕ ꯍꯦꯜꯂꯤꯗ ꯍꯣ ꯐꯔꯦ ꯐꯔꯦ ꯑꯗꯨꯗꯤ ꯑꯩꯖꯨ ꯊꯝꯅꯕ ꯇꯧꯔꯒꯦ